ꯍꯜꯂꯣ
ꯍꯥꯎ ꯌꯥꯔꯕꯣ ꯍꯥꯎ ꯌꯥꯔꯕꯣ ꯊꯂꯛꯑꯕ ꯑꯃꯨꯛꯀ ꯐꯔꯦ ꯐꯔꯦ
ꯑꯩꯅ ꯇꯧꯒꯦ ꯇꯧꯔꯀꯥꯟꯗ ꯃꯊꯟꯇ ꯊꯣꯛꯂꯛꯑꯦ ꯑꯗꯨꯗ ꯌꯥꯔꯦ
ꯃꯂꯥ ꯂꯍꯟꯈ꯭ꯔꯕ ꯅꯠꯇ꯭ꯔꯣ
ꯃꯤꯠꯌꯦꯡꯈ꯭ꯔꯦ
ꯐꯔꯦ ꯐꯔꯦ ꯑꯗꯨꯗꯤ ꯑꯃ ꯑꯅꯤꯗꯨ ꯊꯤꯕꯗ
ꯍꯣꯏ ꯍꯣꯔꯦꯟ ꯑꯗꯨꯅꯦ ꯑꯩꯗꯤ ꯌꯥꯔ ꯉꯃꯔꯣꯏꯗ꯭ꯔꯅ ꯈꯕ ꯌꯥꯔꯦ
ꯁꯤꯂꯥꯑꯣꯌꯦ ꯑꯉꯥꯡ ꯁꯇꯇꯨꯁ ꯇꯣ ꯎꯔꯝꯕꯔꯣ
ꯍꯥꯏꯅ ꯎꯗ꯭ꯔꯤꯌꯦ ꯀꯩ ꯊꯥꯒꯠꯍꯧꯔꯤꯅꯣ
ꯑꯉꯥꯡ ꯑꯉꯥꯡꯅ ꯐꯣꯟ ꯇꯧꯔꯒ ꯀꯥꯞꯁꯤꯜꯂꯛꯄꯩꯗꯣ
ꯉꯁꯥꯏ ꯑꯩꯅ ꯆꯦ ꯏꯀꯥꯏ ꯃꯅꯥ ꯆꯠꯄꯗ ꯂꯥꯛꯑꯣ ꯂꯥꯛꯑꯣꯅꯗꯤ ꯀꯟꯅ ꯍꯩꯍꯧꯕꯅꯦꯕ
ꯑ ꯃꯅꯤꯅ ꯀꯞꯊꯜꯂꯛꯑꯦꯅ ꯂꯥꯛꯑꯣꯅ
ꯅꯨꯡꯁꯤ ꯆꯦꯁꯤꯗ ꯆꯠꯅꯤꯡꯉꯕꯅꯦ ꯃꯌꯨꯝꯗ
ꯃ ꯃꯧꯁꯤꯅ ꯀꯧꯕꯗ
ꯎꯝ ꯀꯩꯅꯣ ꯇꯧꯔꯝꯃꯣꯏ ꯌꯦꯡ ꯃꯣꯏ ꯑꯉꯥꯡꯗꯣ ꯃꯥꯗꯣ ꯅꯨꯡꯉꯥꯏꯔꯝꯃꯔꯣꯏ ꯍꯥꯏꯗꯤ ꯑꯉꯥꯡ ꯃꯅꯥꯎꯅꯨꯄꯤꯗꯣ ꯑꯗꯨꯗꯤ ꯄꯤꯛꯏꯕꯅꯤꯅ ꯍꯥꯟꯅꯗꯤ ꯑꯉꯥꯡꯗꯣ ꯃꯊꯟꯇ ꯑꯣꯏꯔꯝꯕꯅꯤꯗꯅ ꯑꯗꯨꯅ ꯃꯌꯥꯝꯗꯨꯒꯤ ꯑꯦꯇꯦꯟꯁꯟ ꯃꯌꯥꯝꯗꯣ ꯃꯉꯣꯟꯗ ꯂꯣꯏꯅ ꯅꯤꯌꯣ ꯍꯧꯖꯤꯛꯇꯤ ꯑꯉꯥꯡ ꯑꯅꯧꯕꯗꯣ ꯑꯉꯥꯡ ꯑꯃꯅ ꯂꯥꯛꯑꯕꯅꯤꯅꯕ ꯑꯗꯣ ꯃꯅꯤꯗ ꯍꯦꯟꯅ ꯅꯤꯡꯁꯤꯡ ꯉꯝꯃꯅꯤ
ꯅꯉꯥꯡ ꯑꯃꯗꯨꯗꯤ ꯄꯤꯛꯏꯕꯅꯤꯅ ꯃꯌꯥꯝꯅꯁꯨ ꯂꯨꯅ ꯇꯧꯔꯝꯒꯅꯤꯗꯣ
ꯑꯗꯩꯗꯤ ꯄꯝꯗꯅ ꯈꯣꯠꯇꯅ ꯇꯧꯕꯗꯨꯁꯨ ꯑꯉꯥꯡ ꯑꯃꯗꯨꯗꯤ ꯄꯤꯛꯏꯕꯅꯤꯅ ꯑꯗꯨꯝ ꯄꯝꯃ ꯂꯩꯗꯣꯏꯅꯤ ꯃꯥ ꯗꯤ ꯆꯠꯄ ꯅꯨꯡꯁꯨ ꯂꯣꯏ ꯆꯠꯇ ꯍꯩꯔꯕꯅꯤꯅ ꯑꯗꯩꯗꯤ ꯎꯝ ꯑꯩꯈꯣꯏꯒꯤ ꯑꯉꯥꯡꯁꯨ ꯄꯦꯄꯦꯁꯨ ꯅꯍꯥꯟꯋꯥꯏ ꯇꯧꯈꯤꯕ ꯃꯅꯥꯎ ꯅꯨꯄꯥꯗꯣ ꯑꯗꯨꯝ ꯑꯩꯈꯣꯏꯅꯒ ꯄꯝꯕꯗ ꯑꯉꯥꯡꯗꯨꯁꯨ ꯄꯝꯅꯤꯡꯕꯩ ꯆꯪꯁꯤꯟꯕꯗꯨ ꯃꯣꯏꯗꯤ ꯑꯉꯥꯡꯅꯤꯅ ꯇꯨꯅꯤ ꯇꯨꯅꯤ ꯆꯪꯁꯤꯟꯏꯤꯗꯨꯨ ꯄꯝꯒꯅꯨ ꯈꯣꯠꯀꯅꯨ ꯑꯗꯨꯝ ꯍꯥꯏꯗꯅ ꯑꯗꯨꯒꯤ ꯑꯉꯥꯡ ꯑ ꯅꯨꯡꯉꯥꯏꯔꯣꯏꯗꯣꯏꯅꯦꯕ ꯃꯆꯦꯗꯣ ꯇꯧ ꯅꯨꯡꯉꯥꯏꯔꯝꯃꯔꯣꯏ ꯆꯦ ꯁꯤꯂꯥ ꯍꯣꯏ ꯑꯉꯥꯡꯗꯣ
ꯑꯍꯟ ꯑꯍꯟꯖꯦ ꯑꯗꯨꯃꯥꯏꯅ ꯍꯦꯛꯇ ꯇꯧꯕꯗꯗꯤ
ꯑꯧ ꯇꯧꯋꯦ ꯑꯗꯨꯃꯥꯏꯅ ꯇꯧꯕꯖꯥꯠꯅꯦ
ꯑꯉꯥꯡ ꯑꯉꯥꯡ ꯂꯥꯛꯂꯄꯁꯤꯅ ꯍꯥꯏꯗꯤ ꯄꯤꯛꯏꯕꯅꯤꯅ ꯂꯨꯅ ꯍꯦꯟꯅ ꯇꯧ
ꯍꯣꯏ ꯍꯣꯏ ꯆꯥꯎꯔꯦ ꯃꯣꯏꯁꯨ ꯃꯆꯦ ꯑꯣꯏꯔꯁꯨ ꯆꯥꯎꯗ꯭ꯔꯤꯗꯅ ꯑꯉꯥꯡꯅꯤꯗꯅ ꯃꯣꯏꯁ
ꯎꯝ
ꯑꯗꯨꯅ ꯅꯨꯡꯉꯥꯏꯔꯝꯃꯣꯏꯗꯣꯏꯅꯦ ꯃꯣꯏ
ꯋꯥꯈꯜꯗꯗꯤ ꯃꯣꯏꯁꯨ ꯑꯉꯥꯡꯅꯤꯅ ꯄꯨꯡ ꯐꯥꯖꯗ꯭ꯔꯤꯕꯅꯤ ꯅ ꯃꯣꯏꯗ ꯍꯦꯟꯅ ꯂꯨꯅ ꯇꯧꯒ꯭ꯔꯦ ꯃꯣꯏ ꯍꯦꯟꯅ ꯂꯨꯅ ꯇꯧꯔꯦꯅ ꯈꯟꯕꯗꯣ
ꯑꯩꯈꯣꯏꯁꯨ ꯅꯍꯥꯟꯋꯥꯏ ꯌꯥꯝ ꯑꯗꯨꯏꯃꯥꯏꯅ ꯇꯧꯋꯤꯗꯅ
ꯑꯦ ꯌꯨꯝꯗꯒꯨꯝꯕ ꯑꯉꯥꯡ ꯃꯤ ꯑꯇꯣꯞꯄ ꯃꯤꯒꯤ ꯃꯆꯥꯒꯨꯝꯕ ꯂꯥꯛꯄꯁꯦ ꯏꯃꯥ ꯍꯣꯏꯅ ꯑꯗꯨꯗ ꯃꯣꯏꯗ ꯍꯦꯟꯅ ꯁꯨꯝ ꯇꯧꯕꯗꯣ ꯉꯥꯏꯍꯥꯛꯇꯪꯈꯛ ꯂꯥꯛꯄ ꯆꯠꯄꯅꯤꯅ ꯑꯗꯨꯗꯣ ꯅꯨꯡꯉꯥꯏꯇꯕꯅꯤ ꯍꯥꯏꯕ ꯊꯥꯏꯅ
ꯄꯥꯈꯠꯇꯗꯅ ꯑꯩꯕꯨ ꯊꯤꯅ ꯇꯧꯕꯤ
ꯑꯗꯨꯅꯤ ꯑꯩꯗꯤ ꯆꯦ ꯁꯤꯂꯥ ꯍꯣꯏ ꯑꯉꯥꯡꯗꯤ ꯍꯪꯒꯥꯝ ꯃꯟꯕꯗꯣ ꯑꯗꯨꯝ ꯅꯤꯡꯁꯤꯡꯉꯦ ꯑꯩꯈꯣꯏ ꯃꯥꯗ ꯑꯝꯇ ꯌꯦꯡꯍꯟꯒꯦ ꯍꯟꯗꯛꯇꯤ ꯌꯨꯝ ꯆꯠꯄꯗ
ꯇꯧꯕꯅꯦ ꯍꯥꯏꯕ ꯑꯗꯨꯒꯤ ꯍꯪꯒꯥꯝ ꯃꯟꯗ꯭ꯔꯤꯗꯣ
ꯑꯗꯨꯅꯦ ꯃꯥꯒꯤ ꯃꯈꯣꯟꯅ ꯑꯗꯨꯝ ꯍꯪꯒꯥꯝꯕꯗꯨ ꯃꯥ ꯃꯈꯣꯟꯅ ꯑꯗꯨꯝ ꯇꯥꯕꯗꯨ ꯃꯃꯥꯡꯗ ꯑꯃꯨꯛ ꯌꯦꯡ ꯃꯅꯤꯡꯗ ꯑꯃꯨꯛ ꯌꯦꯡ ꯀꯩꯕ ꯑꯃ
ꯃꯥꯅꯦ ꯍꯥꯏꯕꯖꯤꯗ ꯌꯥꯎꯗ꯭ꯔꯦ ꯍꯥꯏꯔ ꯃꯇꯝꯁꯤꯗ
ꯐꯠ ꯐꯠ ꯀꯥ ꯁꯦꯠ ꯕ ꯉꯥꯡ ꯊꯠꯄꯗꯨꯗꯤꯅꯤ ꯁꯦ ꯑꯩꯅ ꯅꫭꯛꯉꯤꯁꯦ
ꯃꯅꯤꯗ ꯇꯥꯛꯏꯕ
ꯅꯣꯠꯅꯤ ꯅꯨꯅꯤ ꯃꯌꯥꯝ ꯇꯧꯋꯀꯣ ꯃꯣꯏ ꯑꯉꯥꯡ ꯑꯩꯗ
ꯎꯝꯦ ꯊꯕ ꯅꯗꯨꯒ
ꯑꯧ ꯊꯥꯕꯜꯒꯤꯗꯨꯨꯒꯥꯏꯅ ꯅꯣꯛꯅꯤꯁꯦ ꯑꯦ ꯊꯥꯕꯜ ꯆꯊꯣꯛꯅꯦ
ꯑꯗꯥꯏꯅꯤ ꯁꯤꯗꯥ ꯆ ꯁꯤꯗꯥ ꯆ ꯑꯕ ꯑꯆꯣꯡꯧꯕꯩ ꯇꯠꯄꯗꯨꯒꯤ ꯇꯝꯕꯒꯤꯅꯦꯕ
ꯑꯗꯣ ꯑꯩꯅ ꯑꯃꯁꯨ ꯎꯈꯤꯌꯦ ꯃꯥꯒꯤ ꯑꯃ ꯂꯥꯏꯔꯤꯛ ꯄꯥꯕ꯭ꯔꯥ ꯀꯩꯅꯣꯝ ꯇꯧꯕꯗ ꯃꯥꯅ ꯑꯃꯨꯛ ꯍꯩꯄ ꯁꯥꯔꯛꯑꯦ
ꯃ ꯃꯅꯤ ꯀ ꯐꯝꯨꯒꯅ ꯇꯧ
ꯑ ꯑꯥ ꯑꯥ ꯑꯥ ꯃꯥꯅ ꯑꯃꯨꯛ ꯍꯥꯏꯁꯤ ꯄꯥꯥ ꯁꯥꯟꯕ ꯀꯔꯤꯨꯝ ꯍꯥꯏꯕꯗꯣ ꯑꯩꯁ ꯅꯨꯄꯤ ꯑꯣꯏꯁꯤꯗꯤ
ꯀꯔꯤ ꯄꯥꯕꯗꯤ ꯀꯟꯕꯅꯦ
ꯑꯁ ꯄꯥꯔꯦꯒ ꯄꯥꯏꯒ ꯁꯤꯁꯨ ꯄꯥꯎ ꯍꯥꯏꯕ꯭ꯔꯥ ꯀꯩꯅꯣꯝ ꯍꯥꯏꯒ ꯍꯥꯏꯅꯤ ꯃꯅꯦꯅ
ꯎꯝ
ꯃꯥꯅ ꯑꯃꯨꯛ ꯍꯩꯄ ꯁꯥꯔꯛꯏꯅꯦ ꯍꯥꯏꯕ꯭ꯔꯥ ꯀꯃꯥꯏ
ꯑꯉꯥꯡ ꯂꯩꯃꯤꯟꯅꯕꯗ ꯌꯥꯝ ꯅꯨꯡꯉꯥꯏꯕꯗꯣ ꯑꯣꯏꯔꯕꯅꯦ ꯍꯥꯏꯕ ꯃꯗꯣ ꯕꯣꯔꯤꯡ ꯆꯨꯗꯕꯅꯦꯕ ꯁꯨꯛꯆꯨ ꯃꯥꯗꯣ
ꯑꯗꯨꯅꯦ ꯃꯣꯏꯒ ꯂꯩꯕꯁꯦ ꯑꯉꯥꯡ ꯃꯣꯏꯗꯣ ꯑꯃ ꯅꯣꯛꯅꯤꯡ ꯅꯣꯛꯅꯤꯡꯕ ꯅꯨꯡꯁꯤ ꯅꯨꯡꯁꯤꯕꯁꯨ ꯑꯗꯨꯝ ꯇꯧꯔꯛꯏꯗꯅ ꯑꯉꯥꯡ ꯆꯤꯡ ꯑꯗꯨꯒ ꯆꯦꯛ ꯑꯁꯤ ꯂꯥꯟꯅ ꯃꯌꯨꯝꯗ ꯑꯗꯨꯝ ꯆꯠꯅꯤꯡꯉꯤꯁꯦ
ꯗ ꯂꯩꯕ ꯉꯝꯕ ꯅꯠꯇꯦ
ꯑꯗꯨꯅꯦꯅꯤ ꯃꯣꯏꯒꯤ ꯂꯨꯍꯣꯡꯕꯗꯨꯗꯤ ꯀꯌꯥꯅꯦꯅ
ꯃꯣꯏꯗꯣ ꯀꯌꯥ ꯗꯦꯠ ꯅꯥꯏꯟꯇꯤꯟꯗꯨꯅ ꯍꯖꯤꯡꯕ ꯑꯣꯏꯔꯣ ꯇ꯭ꯋꯦꯟꯇꯤ ꯋꯥꯟꯗ ꯍꯥꯏꯕꯗꯣ
ꯑꯣ ꯑꯗꯨꯗ ꯑꯃꯨꯛ ꯆꯠꯂꯔꯅꯤ ꯑꯩꯣꯏꯅ ꯗꯦꯠ ꯇ꯭ꯋꯦꯟꯇꯤ ꯁꯤꯛꯁ
ꯎꯝ
ꯅꯪꯒꯤꯅ ꯗꯦꯠ ꯅꯥꯏꯟꯇꯤꯟꯅꯤ ꯍꯥꯏ ꯀꯥꯏꯩꯅ
ꯎꯝ ꯁꯦꯚꯦꯟꯇꯤꯟꯗ ꯍꯥꯏꯖꯕꯣꯠ ꯑꯣꯏꯗꯣꯏꯕ
ꯍꯩꯖꯤꯡꯄꯣꯠꯁꯨ ꯆꯠꯇꯣꯏꯔꯣ ꯑꯗꯣ
ꯑꯩ ꯍꯩꯖꯤꯡꯕꯣꯠ ꯆꯠꯂꯒ ꯂꯨꯍꯣꯡꯕ ꯆꯠꯇ꯭ꯔꯁꯦꯅ ꯈꯜꯂꯤ ꯈꯪꯗꯦꯗꯣ ꯑꯁꯤꯗ ꯑꯃꯈꯛ ꯋꯥꯈꯤꯗꯣ ꯑꯗꯨꯗꯗꯤ ꯍꯩꯖꯤꯡꯕꯣꯠꯁꯨ ꯆꯠꯂꯤ ꯂꯨꯍꯣꯡꯕꯁꯨ ꯍꯥꯏꯐꯦꯠ ꯆꯠꯂꯨꯏꯕ ꯑꯗꯨꯗꯣ ꯍꯩꯖꯤꯡꯕꯣꯠꯁꯨ ꯍꯥꯏꯐꯦꯠ ꯆꯠꯂꯨꯔꯒ ꯂꯨꯍꯣꯡꯕꯁꯨ ꯉꯥꯛꯇꯪ ꯆꯠꯂꯨꯔ ꯉꯟꯅꯍꯜꯂꯛꯁꯤꯔꯅ ꯈꯟꯕꯅꯦ ꯑꯗꯣ ꯈꯪꯗꯦ ꯒ꯭ꯌꯥꯟ ꯇꯥꯔꯗꯦ ꯌꯨꯝꯗꯒꯤ ꯐꯤꯔꯣꯟ ꯀꯩꯀꯩꯁꯨ ꯄꯨꯔꯛꯄ ꯇꯒꯅꯤ ꯅꯅꯦ
ꯍꯣꯏꯅꯦ ꯑꯇꯩꯩ ꯑꯃꯨꯛ ꯊꯤꯟꯕꯤꯉꯥꯏ ꯂꯧꯕꯤꯅꯉꯥꯏ ꯃꯤ ꯂꯩ ꯑꯗꯩ ꯑꯃꯨꯛ ꯐꯕ
ꯎꯝ ꯑꯗꯨꯝꯕ ꯁꯨꯝ ꯌꯦꯦꯂꯛꯑꯅꯤꯗꯣ
ꯀꯤꯛꯑꯦꯔꯒ ꯐꯅꯦꯛꯛꯇꯨ ꯁꯦꯠꯂꯒ ꯒꯥꯔꯤ ꯊꯧꯕꯣꯏꯗ ꯁꯨꯝ ꯅꯨꯡꯉꯥꯏꯇꯦꯗꯅ
ꯎꯝ ꯑꯗꯒꯤ ꯐꯤꯔꯣꯜ ꯁꯝꯗꯨꯣ ꯁꯦꯝꯃꯒ ꯍꯦꯜꯃꯦꯠ ꯎꯞꯁꯟꯕꯗꯨꯗꯗꯤ
ꯍꯣꯏ ꯐꯖꯕꯒ ꯈꯪꯉꯥꯏꯖꯩꯅꯦ
ꯌꯥꯎꯧꯕ ꯊꯜꯋꯥ
ꯀꯩꯌꯥ ꯃꯌꯨꯝꯗꯒꯤ ꯑꯦꯖꯁ ꯇꯧꯗ
ꯑ
ꯀꯩ ꯂꯀꯥꯟꯗ ꯀꯦꯔꯤꯦ ꯀꯩꯗꯨꯗ ꯑꯩ ꯑꯩꯒꯤꯝꯇ ꯑꯩꯒꯤ ꯅꯤꯡꯝꯇ
ꯇ ꯑꯩꯒꯤꯁꯤꯛꯇ ꯑꯃ ꯚꯤꯗꯤꯑꯣ ꯑꯃꯗꯩꯕꯗꯣ ꯃꯣꯏ ꯁꯦꯝꯕꯗꯣ ꯑꯃ ꯀꯩꯅꯥ ꯀꯦꯕꯗ ꯀꯩꯅꯥꯒꯤ ꯃꯃꯥ ꯑꯅꯧꯕ ꯑꯉꯥꯡ ꯁꯤꯃꯇ ꯀ ꯑꯃꯨ ꯁꯤꯝꯇ ꯀꯦꯕꯤꯔꯝꯃꯨ ꯏꯕꯦꯝꯃ ꯁꯤꯟꯇ ꯇꯧ ꯑꯧ ꯑꯧ
ꯁꯤꯝꯇ ꯁꯤꯝꯇ ꯇꯧꯕꯗ
ꯑꯗꯨ ꯃ ꯌꯥꯝ ꯀꯤꯛꯉꯥꯏ ꯍꯣꯠꯅꯔꯤꯉꯩꯗ ꯑꯁꯦꯡꯕ ꯃꯣꯏꯁꯨ
ꯑꯗꯨ ꯃꯣꯏ ꯄꯣꯠꯂꯣꯏ ꯁꯦꯠꯄꯤꯁꯤꯟꯗꯅꯣ ꯍꯥꯏꯕꯗꯅ ꯑꯃ ꯌꯨꯝꯗ ꯑꯃ ꯍꯤꯗꯥꯛ ꯂꯥꯡꯕ ꯑꯉꯥꯡ ꯌꯥꯝ ꯂꯩꯕ ꯏꯃꯨꯡ ꯂꯩꯇ꯭ꯔꯥ ꯑꯗꯨ ꯅꯨꯡꯉꯥꯏ ꯍꯥꯏꯈꯤꯕꯗ ꯀꯦꯕꯗꯣ ꯁꯨꯃꯥꯏ ꯍꯥꯏꯌꯦꯕ ꯄꯣꯠꯂꯣꯏꯁꯦ ꯍꯥꯞꯄꯤꯗꯨꯅ ꯀꯩꯅꯥꯁꯤꯒ ꯑꯩꯒ ꯈꯠꯇꯪ ꯅꯣꯏ ꯊꯝꯐꯝ ꯊꯣꯛꯄ ꯊꯝꯃꯝꯃꯣ ꯑꯗꯨꯒ ꯃꯤ ꯑꯃꯅꯤꯅꯤ ꯈꯪꯗꯦ ꯑꯅꯤꯅꯤ ꯈꯪꯗꯦ ꯑꯦ ꯐꯤ ꯁꯤ ꯄꯥꯏꯅꯕ ꯈꯣꯠꯅꯕꯅ ꯁꯨꯝ ꯄꯩꯁꯥꯕꯤ ꯑꯃꯅꯤ ꯂꯩꯕꯗꯤ ꯀꯔꯤꯝ ꯀꯥꯏꯗꯦ ꯑꯗꯨꯒ ꯃꯧ ꯅꯣꯡ ꯈꯖꯪ ꯆꯪꯁꯤꯜꯂꯛꯑꯒ ꯑꯩꯠ ꯁꯥꯏ ꯁꯥꯏ ꯑꯃ ꯀꯣꯏꯔꯥꯡ ꯂꯥꯡꯕꯗꯨꯣ ꯋꯥꯈꯜ ꯊꯣꯛꯈ꯭ꯔꯦ ꯑ ꯑꯩꯒꯤ ꯁꯥꯟꯇꯤꯗꯒꯤ ꯑꯩꯒꯤ ꯁꯥꯟꯇꯤ ꯁꯤꯤꯗ ꯀꯦꯔꯤ ꯀꯔꯤ ꯀꯅꯥꯁꯦ ꯐꯖꯩ ꯍꯦꯟꯗꯣꯏꯅꯤ ꯍꯥꯏꯔꯤꯕ
ꯃꯥꯅꯦ ꯃꯣꯏꯁꯨ ꯑꯃꯅ ꯑꯃ ꯇꯧꯁꯜꯂꯛ ꯑꯃꯅ ꯑꯃ ꯆꯁꯤꯅ ꯈꯤꯐꯝꯝ ꯂꯥꯛꯐꯝ ꯈꯪꯉꯝꯃꯣꯏꯌꯦ
ꯀꯦꯕꯒꯨꯝꯕ ꯂꯣꯏꯗ꯭ꯔꯤꯀꯥꯟꯗꯗꯤ ꯂꯣꯏ ꯊꯤꯔꯦꯁꯤꯅ ꯃꯤꯗꯤ ꯑꯣ ꯃꯤ ꯑꯃ ꯏꯤ ꯑꯦ ꯃꯥꯏ ꯃꯃꯤ ꯑꯗꯨ ꯇꯧꯏꯤ ꯑꯗꯥ ꯇꯧꯏꯤ
ꯑꯣ
ꯍꯥꯏ ꯍꯥꯏꯁꯤꯗꯔꯗꯤ ꯑꯩꯈꯣꯏꯁꯨ ꯇꯧꯐꯝ ꯈꯪꯗꯦꯗꯅ ꯑꯗꯨꯃꯥꯏꯅ ꯇꯧ
ꯎꯝ ꯀꯦꯕ ꯍꯥꯏꯁꯤꯃꯛꯇ ꯀꯗꯥꯏꯗꯒꯤ ꯆꯞ ꯃꯥꯟꯅꯅ ꯂꯣꯏ ꯐꯖꯅ ꯆꯞ ꯃꯥꯟꯅ ꯀꯦꯕꯗꯤ ꯀꯅꯥꯒ
ꯃꯥꯅꯦ ꯃꯥꯅꯦꯦ ꯑꯗꯩꯗꯤ ꯑꯌꯨꯛ ꯉꯥꯟꯇꯥꯥꯟꯗꯗꯒꯤ ꯀꯦꯔꯛꯇꯣꯏꯁ ꯃꯣꯏꯁꯨ ꯋꯥꯔꯛꯑꯀꯥꯟꯗꯗꯤ ꯃꯤ ꯌꯥꯝ ꯂꯥꯡꯕꯗꯨꯁꯨ ꯈꯣꯏꯔꯥꯡ ꯈꯣꯏ ꯁꯥꯎꯅꯤ ꯀꯅꯣ ꯁꯥꯟꯇꯤꯗ ꯐꯖꯅ ꯏꯪꯅ ꯇꯧꯕ ꯊꯕꯛꯅ ꯍꯦꯟꯅ ꯐꯖꯅ ꯑꯣꯏꯗꯅ
ꯎꯝ
ꯃꯤ ꯑꯕꯗꯨ ꯇꯟꯕ ꯃꯥꯦ ꯅꯍꯥ ꯑꯃꯨꯛ ꯑꯩꯈꯣꯏ ꯏꯆꯦ ꯑꯃ ꯍꯍꯣꯡꯕꯩꯗꯨꯗꯂꯣꯏ ꯁꯦꯠꯄꯤꯗꯅ ꯀꯩꯅꯥꯁꯤꯒ ꯑꯩꯈꯣꯏ ꯑꯃ ꯑꯅꯤꯗ ꯊꯅ ꯃ ꯅꯣꯏ ꯂꯣꯏ ꯆꯠꯂꯣꯅ ꯃꯑꯣꯡ ꯃꯌꯥꯝ ꯂꯣꯏ ꯇꯥꯍꯟꯗ꯭ꯔꯤꯕ
ꯍ ꯑꯗꯨ ꯂꯧꯠꯇ꯭ꯔꯗꯤ ꯕꯤꯦꯂꯌꯥꯒꯗꯤ ꯂꯨꯍꯣꯡꯕꯩ ꯐꯤ ꯈꯟ ꯍꯧꯈ꯭ꯔ ꯃꯥꯜꯂꯦꯗ
ꯍꯣꯏꯅꯦ ꯏꯟꯗꯤꯌꯥ ꯏꯁꯇꯦꯇꯁ ꯎꯔꯝꯕ꯭ꯔꯥ
ꯑꯣꯔꯝꯃꯦ
ꯆꯪꯅꯤꯡꯉꯕꯅꯤ ꯑꯩ ꯀꯣꯏꯁꯨ ꯆꯠꯄꯒꯤ
ꯎꯝ ꯁꯤꯄꯇꯤ ꯃꯒꯅꯤꯅ ꯆꯔꯅꯤ ꯑꯣ ꯑꯣꯣꯛ ꯊꯥꯗꯔꯣꯑꯣ
ꯑꯣꯛ ꯁꯥꯔꯅꯤ ꯑꯗꯨꯏꯗꯣ ꯑꯩꯅ ꯆꯥꯔꯨꯒꯦ ꯈꯜꯂꯤꯉꯩꯗ ꯃꯅ ꯆꯥꯔꯦ
ꯀ ꯀ ꯑꯦꯁ ꯀ ꯈꯠꯇꯅ
ꯑꯪ
ꯎ
ꯑꯗꯨꯒꯤꯗꯣ ꯔꯤꯜꯁꯇꯣ ꯃꯣꯏꯒꯤ ꯍ ꯈꯨꯧꯁꯥꯒꯤ ꯊꯥꯒꯠꯂꯛꯄꯗꯣ ꯑꯩꯅ ꯂꯥꯏꯔꯤꯛ ꯇꯧꯒꯦ ꯇꯧꯕꯗꯣ ꯏꯆ ꯏꯅꯥꯗꯁꯨ ꯑꯗꯨꯝ ꯇꯧꯔꯝꯃꯦ
ꯥꯏꯛꯇ ꯆꯪꯉꯕꯗ ꯑꯩꯛꯇ ꯊꯧꯔꯦ
ꯎꯝ
ꯑꯩ ꯌꯥꯝ ꯐꯖꯅ ꯇꯧꯕ ꯃꯥꯜꯂꯦꯀ ꯇꯧꯕꯅꯦ
ꯀꯩꯅꯣ ꯇꯧꯔꯅꯤ ꯆꯃꯨ
ꯗꯤꯂꯤꯚꯔꯤ ꯇꯧꯔꯛꯑꯒꯗꯤ ꯑ ꯗꯤꯂꯤꯚꯔꯤ ꯁꯨ ꯌꯥꯕꯅꯦꯕ ꯅꯍꯥꯟ ꯋꯥꯏ ꯁꯤꯗ ꯂꯩꯔꯛꯑꯒ ꯁꯤꯗ ꯔꯦꯟꯇ ꯁꯤꯗ ꯂꯩꯔꯝꯕ ꯏꯃꯥꯟꯅꯕꯤ ꯑꯃꯅ ꯂꯩꯔꯛꯑꯒ ꯆꯥꯈ꯭ꯔꯦ ꯑꯗꯨꯒ ꯀꯩꯅꯣꯗ ꯂꯩꯔꯤꯉꯩꯗ ꯍꯣꯁꯇꯦꯜꯗ ꯂꯩꯔꯤꯉꯩꯗ ꯃꯣꯏꯒꯤꯗ ꯅꯣꯠꯁꯀꯌꯥꯝ ꯏꯟꯅꯕ ꯌꯥꯕꯅꯦ ꯑꯣꯔ ꯑꯗꯨ ꯊꯕ ꯀꯩꯇꯧꯕꯏ ꯈꯪꯕꯔꯥ ꯊꯤꯒꯅꯦ ꯃꯆꯤꯆꯦꯗꯣ ꯑꯗꯨꯒꯤ ꯑꯗꯨꯒꯤ ꯑꯣꯗꯔꯅ ꯇꯧꯔꯒ ꯊꯥꯔꯛꯄꯗ ꯆꯥꯒꯅꯤ
ꯍꯥꯎꯕꯔꯥ
ꯍꯥꯎꯋꯦ ꯎꯝ ꯁꯤꯒ ꯆꯥꯕꯗꯨꯅ ꯁꯥ ꯉꯇ ꯂꯩꯔꯛꯑꯒ ꯑꯆꯥꯕꯤꯗꯨ ꯆꯥꯕꯅꯦꯕ ꯑꯗꯨꯒ ꯑꯥꯗ ꯆꯥꯕꯗꯨꯅ ꯃꯣꯏꯒꯤ ꯅꯨꯗꯜꯁꯀ ꯍꯥꯞꯄꯒ ꯁꯦꯝꯕꯤꯗꯣ ꯑꯗꯨꯃꯥꯏꯅ ꯇꯧꯕꯤꯗꯨꯒ ꯆꯥꯏꯔꯤꯗꯣ ꯍꯥꯞꯂꯦ
ꯑꯦꯛꯖꯥꯝ ꯂꯣꯏꯔꯒ ꯆꯥꯔ ꯑꯦꯛꯖꯥꯝ ꯂꯣꯏꯔꯒ ꯆꯥꯕ ꯆꯠꯄ ꯌꯥꯅꯤ ꯑꯩꯈꯅ ꯑꯁ ꯑꯦꯛꯖꯥꯝ ꯂꯣꯏꯔꯒ ꯆꯠꯇꯎꯕ ꯄ꯭ꯔꯣꯒ꯭ꯔꯥꯝ ꯃꯌꯥꯝꯁꯦ ꯀꯣꯛꯀꯉꯔꯦ ꯑꯝꯇ ꯆꯠꯇꯕꯤꯗ ꯄ꯭ꯔꯣꯒ꯭ꯔꯦꯁ ꯔꯤꯄꯣꯔꯟꯠ ꯏꯈ
ꯍꯣꯏ ꯍꯣꯏ ꯑꯩ ꯑꯁ ꯃꯊꯥ ꯑꯗꯨꯒꯤ ꯃꯊꯥꯗ ꯁꯥꯥꯔꯤꯕꯅꯤꯗ
ꯑꯗꯨ ꯃꯔꯛꯁꯤꯗ ꯊꯕꯛ ꯃꯌꯥꯝꯗꯨꯗ ꯃꯊꯪ ꯍꯞꯇꯥꯗ ꯀꯩꯅꯣ ꯇꯧꯅꯤ ꯍꯥꯏꯕꯗꯣ ꯑꯩꯈꯣꯏꯒꯤ ꯃꯤꯇꯤꯡꯗꯨ ꯇꯧꯔꯅꯤ ꯍꯥꯏꯕꯗꯣ
ꯍꯝꯕꯤꯗꯣ ꯑꯧ ꯑꯗꯨꯗꯣ ꯑꯦꯛꯖꯥꯝ ꯂꯣꯏꯔꯒ ꯇꯧꯔꯛꯑꯗꯤ ꯐꯅꯤꯗꯀꯣ
ꯃꯣꯏ ꯍꯥꯏꯕꯗ ꯃꯊꯪ ꯅꯦꯛꯁ ꯋꯤꯛꯇꯗꯤ ꯍꯥꯏꯈꯤꯗꯅ ꯑꯗꯨꯗꯤ ꯑꯦꯛꯖꯥꯝ ꯂꯣꯏꯔꯒꯗꯤ ꯇꯥꯔꯔꯣꯏꯕ ꯑꯦꯖꯥ ꯌꯥꯝ ꯂꯣꯏꯔꯒꯗꯤ ꯖꯨꯂꯥꯏꯗ ꯇꯥꯔꯅꯦꯕ ꯍꯥꯏꯗꯤ ꯁꯞꯖꯦꯛ ꯑꯇꯩꯁꯨ ꯌꯥꯎꯋ ꯗꯦꯠ ꯊꯥꯔꯇꯤ ꯂꯣꯏꯔꯒ ꯅꯠꯇ꯭ꯔꯗꯤ ꯌꯥꯔꯔꯣꯏꯗꯅ
ꯍꯣꯏ
ꯀꯩꯅꯣ
ꯃꯣꯏꯒꯤꯗꯣ ꯑꯦꯄ꯭ꯔꯨꯨꯞ ꯇꯧꯔꯛꯇꯕꯤꯗ ꯑꯗꯨ ꯂꯣꯏꯔꯒ ꯇꯧꯔꯛꯑꯗꯤꯕꯅꯤꯗ ꯑꯦꯛꯖꯥꯝꯗꯨ ꯂꯣꯏꯔꯒ ꯑꯗꯨ ꯑꯣꯏꯔꯗꯤ ꯅꯅꯤꯂꯥ ꯇꯥꯅ ꯆꯠꯄ ꯌꯥꯏꯗꯅꯀꯣ
ꯑꯦꯟꯁꯥꯡ ꯃꯃꯥꯡꯗꯗꯤ ꯊꯕꯛꯗꯨ ꯆꯠꯅꯤꯡꯗꯦꯗꯅ ꯀꯩꯁꯨ ꯌꯥꯝ
ꯎꯝ
ꯗꯦꯠ ꯉꯁꯤ ꯗꯦꯠ ꯅꯥꯏꯟ ꯋꯥꯗ꯭ꯔꯦ ꯑꯦꯛꯖꯥꯝ
ꯋꯥꯗ꯭ꯔꯦ
ꯑꯁ ꯑꯩꯗꯤ ꯅꯨꯠ ꯑꯩꯗꯤ ꯑꯁ ꯅꯨꯃꯤꯠ ꯈꯤꯇꯪ ꯈꯛꯇꯪ ꯉꯥꯏꯔꯦ ꯑꯁ
ꯍꯣꯔꯝ ꯌꯥꯔꯤꯉꯩꯗ
ꯄꯦꯄꯔ ꯋꯥꯟꯗꯨꯅ ꯀꯔꯤꯕꯨ ꯍꯪꯉꯛ ꯇꯣꯏꯅꯣ ꯒ꯭ꯌꯥꯟꯕꯨ ꯇꯥꯗꯦ
ꯄꯦꯄꯔ ꯋꯥꯟꯒꯤꯅ ꯋꯥꯟꯒꯤ ꯊꯣꯛꯄ ꯇꯨꯒꯤꯅ ꯇꯨꯒꯤ ꯊꯣꯛꯄ ꯑꯗꯣ ꯑꯩꯈꯣꯏꯅ ꯈꯔ ꯄꯥꯔꯦ ꯐꯜꯂꯒ ꯆꯠꯂꯗꯤ ꯍꯦꯛꯛꯇ